ꯇꯥꯏ
ꯇꯥꯏꯌꯦ ꯇꯥꯏꯌꯦ
ꯅꯪꯅ ꯍꯥꯏꯕꯗꯣ ꯍꯥꯏꯔꯛꯑꯣ
ꯑꯩ ꯉꯁꯥꯏ ꯀꯔꯤ ꯍꯥꯏꯕ꯭ꯔꯣ
ꯀꯥꯎꯒ꯭ꯔꯦ ꯑꯩꯁꯨ
ꯀꯔꯝꯕ ꯋꯥꯔꯤ ꯁꯥꯗꯔꯝꯕ꯭ꯔꯥ ꯈꯪꯗ꯭ꯔꯦꯅꯦ
ꯑ ꯀꯔꯤꯩꯅ ꯀꯩꯅꯣ ꯀꯩꯅꯣ ꯌꯨꯝꯗꯗꯤ ꯆꯠꯅꯤꯡꯉꯥꯏ ꯂꯩꯇꯕ꯭ꯔꯥ
ꯈꯪꯗꯦꯅꯦ ꯌꯨꯝꯁꯦ ꯍꯟꯗꯛ ꯁꯇꯔꯗꯦ ꯆꯠꯁꯦ ꯍꯥꯏꯕꯅꯦ ꯑꯗꯨ ꯈꯨꯟꯗ ꯅꯦꯋꯥꯛ ꯌꯥꯝ ꯅꯨꯡꯉꯥꯏꯇꯕ ꯑꯗꯨꯒꯤ ꯑꯩꯗꯣ ꯑꯃꯨꯛꯀ ꯇꯟꯕꯀꯣ
ꯎꯝ
ꯃꯇꯝꯗꯣ ꯃꯥꯡꯉꯦꯕ
ꯃꯩꯁꯨ ꯂꯥꯛꯇꯦ ꯐꯖꯅ ꯂꯥꯛꯇꯦ ꯍꯥꯏꯕꯅꯦ
ꯎꯝ ꯃꯩꯗꯣ ꯐꯖꯅ ꯂꯥꯛꯇꯕꯅꯤꯅ ꯆꯠꯄꯗꯣ ꯌꯥꯝ ꯇꯜꯂꯦꯕ
ꯎꯝ
ꯑꯩꯈꯣꯏ ꯈꯨꯟꯒꯤ ꯃꯤꯗ ꯀꯣꯜ ꯎꯝ ꯑꯩꯈꯣꯏ ꯈꯨꯟꯗ ꯀꯣꯜ ꯇꯧꯕꯗꯣ ꯅꯦꯠꯋꯥꯛ ꯌꯥꯝ ꯅꯨꯡꯉꯥꯏꯇꯦꯕ ꯑꯗꯨꯗꯨꯒꯤ ꯑꯁ ꯑꯩꯗꯣ ꯆꯠꯁꯤꯔꯥ ꯆꯠꯂꯨꯁꯤꯔꯗꯤ ꯈꯟꯕꯅꯦ ꯑꯗꯨ ꯈꯪꯗꯔꯦ ꯀꯃꯥꯏꯅ ꯇꯧꯁꯤꯔꯥ
ꯅꯣꯡ ꯇꯥꯔꯗꯤ ꯑꯃꯨꯛ ꯃꯩ ꯃꯨꯟ ꯃꯨꯠꯄ ꯅꯦꯠꯋꯥꯛꯁꯨ ꯐꯠꯇ ꯠꯇꯕ ꯑꯗꯨ ꯅꯨꯡꯉꯥꯏꯇꯕꯅꯦ
ꯌꯋꯥꯛꯁꯤꯁꯨ ꯅꯨꯡꯉꯥꯏꯇꯕꯅꯤ ꯑꯥꯈꯣꯏ ꯈꯨꯟꯗꯗꯤ
ꯎꯝ
ꯒ꯭ꯌꯥꯟ ꯇꯥꯗꯦ ꯅꯪꯁꯨꯅꯦ ꯍꯥꯏꯗꯤ ꯎ ꯑꯇꯣꯞꯄ ꯃꯤꯒ ꯑꯗꯨꯝ ꯋꯥꯔꯤ ꯁꯥꯟꯅꯧꯕ ꯍꯥꯏꯗꯤ ꯅꯪꯅꯁꯨ ꯅꯪ ꯍꯥꯏꯗꯤ ꯃꯤꯗꯣ ꯈꯜꯂꯣꯕ
ꯃꯤ ꯂꯥꯏ ꯂꯥꯏꯇꯅꯦ ꯑꯩꯗꯤ
ꯑꯣ ꯑꯩ ꯑꯩ ꯑꯩ ꯅꯪꯉꯣꯟꯗ ꯄꯤꯒꯦ ꯋꯥꯒꯅꯨ
ꯅꯪ ꯅꯪꯉꯣꯟꯗ ꯑꯗꯨꯝ ꯇꯧꯔꯛꯀꯦ
ꯑ ꯌꯥꯏꯑꯦ ꯌꯥꯏꯌꯦꯑꯦ ꯑꯩꯒ ꯑꯗꯨꯝ ꯋꯥꯔꯤ ꯁꯥꯟꯅꯁꯦ ꯌꯥꯏꯌꯦ ꯑꯗꯣ ꯑꯩꯅ ꯁꯪꯗꯕ ꯀꯥꯟꯗ ꯍꯥꯏꯕꯅꯤꯗ ꯑꯩꯅ ꯍꯥꯏꯗꯤ ꯑꯩꯅ ꯊꯕꯛ ꯊꯕꯛ ꯆꯤꯜꯂꯦ ꯍꯥꯏꯔꯒꯗꯤ ꯑꯩꯒ ꯉꯥꯛꯇ ꯋꯥꯔꯤ ꯁꯥꯟꯅꯕꯗꯤ ꯅꯪꯒꯤ ꯃꯥꯡꯉꯤꯗꯅ
ꯎꯝ
ꯑꯗꯨꯒꯤ ꯍꯥꯏꯕꯅꯤꯗ
ꯎ ꯅꯣꯏ ꯅꯥꯎꯄꯤ ꯈꯣꯏꯗꯤ ꯄꯥꯏꯗ꯭ꯔꯣ
ꯃꯣꯏꯗꯤ ꯄꯥꯏꯗꯦꯗ ꯃꯣꯏꯗꯤ ꯃꯇꯝꯕꯨ ꯂꯩꯔꯣꯏꯗ
ꯎꯝ ꯇꯧꯕꯤꯌꯨꯅꯦ ꯐꯔꯗꯤ
ꯎꯝ ꯈꯪꯗꯦ ꯃꯣꯏꯁꯨ ꯊꯕꯛ ꯆꯠꯂꯦ ꯑꯗꯨ ꯃꯣꯏꯗꯤ ꯋꯥꯔꯤ ꯁꯥꯟꯅꯕ ꯃꯇꯝꯁꯦ ꯌꯥꯝ ꯂꯩꯇꯕꯅꯤꯅꯀꯣ ꯑꯗꯨ ꯈꯪꯗꯦ ꯁꯦꯝꯕꯤꯕ ꯇꯥꯔꯦ ꯍꯣꯔꯦꯟ
ꯅꯣꯏꯗꯤ ꯊꯕꯛ ꯌꯥꯝ ꯀꯜꯂꯦ
ꯀꯗꯥꯏꯗꯒꯤ ꯊꯕꯛ ꯀꯟꯕ꯭ꯔꯣ ꯑꯁ ꯋꯥꯔꯁꯨꯀꯣ ꯎꯄꯥꯏ ꯂꯩꯇꯕꯅꯤꯅꯕꯣ ꯍꯥꯏꯗꯤ ꯏꯃꯥꯈꯣꯏꯁꯨ ꯍꯧꯖꯤꯛ ꯑꯍꯟ ꯑꯣꯏꯔꯦ ꯃꯣꯏꯁꯨ ꯊꯕꯛ ꯁꯨꯔꯒ ꯑꯩꯈꯣꯏꯕꯨ ꯊꯥꯛꯄ ꯉꯝꯕ ꯅꯠꯇ꯭ꯔꯦ ꯍꯧꯖꯤꯛꯇꯤ ꯑꯩꯈꯣꯏꯅ ꯑꯗꯨꯝ ꯁꯨꯔꯒ ꯈꯔ ꯈꯔ ꯄꯤꯕꯗꯨꯅ ꯑꯗꯨꯝ ꯑꯣꯏꯔꯦꯕ ꯑꯗꯨꯗ ꯑꯩꯈꯣꯏꯁꯨ ꯑꯃꯨꯛ ꯊꯕꯛ ꯁꯨꯗ꯭ꯔꯗꯤ ꯀꯅꯥꯅ ꯄꯤꯒꯅꯤ ꯑꯩꯈꯣꯏꯗꯤ
ꯎꯝ ꯄꯁꯥ ꯆꯕ
ꯈꯪꯗꯣꯏꯅꯦ ꯃꯤ ꯍꯥꯏꯗꯤ ꯌꯨꯝ ꯑꯃꯗ ꯁꯔꯚꯤꯁ ꯄꯥꯏꯕ ꯕ ꯂꯩꯔꯗꯤꯀꯣ ꯒꯣꯕꯔꯃꯦꯟ ꯖꯣꯕꯀꯨꯝꯕ ꯑꯗꯨ ꯄꯥꯏꯕꯁꯨ ꯂꯩꯇꯦ ꯑꯩꯈꯣꯏꯗꯤ ꯑꯗꯨꯝ ꯁꯤꯒꯨꯝꯕ ꯊꯕꯛ ꯇꯧꯔꯒ ꯑꯗꯨꯝ ꯌꯨꯝ ꯄꯨꯕ ꯇꯥꯕꯅꯤ ꯎꯄꯥꯏ ꯂꯩꯇꯦ
ꯑꯩꯈꯩꯁꯨꯀꯣ ꯑ ꯑꯗꯨ ꯊꯕꯛ ꯇꯧꯔꯁꯨ ꯀꯣꯟꯅꯗꯕꯒꯤ ꯑꯁ ꯈꯔ ꯃꯩ ꯍꯧꯔꯤꯅꯤ ꯅꯣꯡ ꯃꯇꯥꯡ ꯃꯇꯥꯡꯗꯗꯤ ꯀꯣꯟꯅꯥꯗꯦ ꯌꯨꯝꯒꯤꯃꯤ
ꯅꯦꯡꯉꯣ ꯅꯣꯏ ꯐꯥꯎ ꯑꯗꯨꯃꯥꯏꯅ ꯊꯕꯛ ꯇꯧꯔꯒ ꯀꯣꯟꯅꯗꯦ ꯍꯥꯏꯔꯗꯤ ꯑꯩꯈꯣꯏꯗꯤ ꯌꯦꯡꯉꯨ ꯑꯩꯈꯣꯏꯗꯤ ꯊꯕꯛ ꯆꯠꯂꯦ ꯄꯩꯁꯥ ꯐꯪꯉꯦ ꯊꯕꯛ ꯆꯠꯇ꯭ꯔꯦ ꯄꯩꯁꯥ ꯐꯪꯇꯦ ꯌꯥꯝ ꯋꯥꯏꯗ
ꯑꯩꯈꯣꯏꯁꯨ ꯑꯗꯨꯝ ꯈꯜꯂꯤꯅꯦ ꯑꯩꯈꯣꯏ ꯈꯔ ꯈꯔ ꯂꯥꯛꯄꯔꯣ ꯌꯥꯝ ꯋꯥꯔ ꯀꯥꯟꯗ ꯇꯟꯖꯥꯛꯇꯕ ꯑꯈꯣꯏꯗꯤꯀꯣ ꯈꯔ ꯑꯗꯨꯝ ꯋꯥꯔꯝꯒꯅꯤ
ꯑꯗꯨꯏꯅꯦ ꯍꯣꯏꯗ ꯑꯁ ꯐꯤꯔꯣꯟꯒ ꯂꯩꯗꯕ ꯀꯨꯏꯔꯦꯗ ꯑꯩꯈꯣꯏꯗꯤ ꯍꯨꯖꯤꯛ ꯀꯥꯟ ꯁꯟꯁꯀ꯭ꯔꯤꯟ ꯐꯥꯎ ꯇꯩꯅꯤꯉꯥꯏ ꯂꯩꯇꯦ
ꯍꯥꯏꯔꯨꯅꯨ ꯍꯟꯗꯛꯇꯤ ꯑ ꯐꯖꯅ ꯂꯩꯇ꯭ꯔꯦ ꯀꯥꯡꯉꯦ ꯁꯦꯒꯥꯏꯔꯒ ꯐꯦꯁ ꯋꯥꯁ ꯇꯣ
ꯎꯝ
ꯁꯦꯒꯥꯏꯔꯒ ꯇꯩꯔꯤꯅꯦ ꯍꯨꯖꯤꯛ
ꯆꯞ ꯃꯥꯟꯅꯩ ꯑꯩꯁꯨ ꯍꯟꯗꯛ ꯇꯤ ꯌꯨꯁ ꯇꯧꯕꯗꯣ ꯁꯤꯖꯤꯟꯅꯕ ꯄꯣꯠꯇꯣ ꯎꯝ ꯑꯃ ꯁꯥꯕꯣꯟ ꯑꯣꯏꯅ ꯁꯤꯖꯤꯟꯅꯩꯌꯦꯕ ꯑꯩꯗꯣ ꯍꯥꯏꯗꯤ ꯑꯥ ꯀꯔꯤꯕ ꯃꯃꯤꯡꯗꯣ ꯑꯦꯛꯅꯤ ꯁ꯭ꯇꯥꯔ ꯍꯥꯏꯅꯀꯣ ꯁꯕꯣꯟ ꯃꯃꯤꯡꯗꯣ ꯑꯗꯨ ꯁꯕꯣꯟꯗꯣ ꯑꯩꯉꯣꯟꯗ ꯌꯥꯝ ꯆꯥꯟꯅꯩꯌꯦꯕ ꯄꯤꯝꯄꯜꯁꯀꯤꯗꯤ ꯑꯗꯨ ꯍꯦꯛ ꯇꯥꯕ ꯑꯗꯩ ꯃꯥꯏꯁꯨ ꯑꯗꯨꯝ ꯍꯥꯏꯗꯤ ꯂꯪꯕ ꯇꯥꯏꯞꯇ ꯈꯔ ꯎꯝ ꯇꯧꯋꯦꯕ ꯄꯤꯝꯄꯜꯁꯨ ꯀꯣꯛꯄ ꯑꯗꯨ ꯅꯣꯏꯁꯨ ꯄꯤꯝꯄꯜꯁ ꯌꯥꯝ ꯂꯩꯔꯗꯤ ꯁꯤꯖꯤꯟꯅꯧꯋꯣ ꯌꯥꯝ ꯅꯨꯡꯉꯥꯏꯌꯦ
ꯑ ꯍꯥꯏꯔꯤꯅꯣ ꯍꯟꯗꯛ ꯐꯖꯅ ꯊꯣꯛꯑꯦ ꯅꯨꯡꯁꯥꯗꯣ ꯁꯥꯕꯒꯤꯀꯣ
ꯎꯝ ꯑꯗꯨꯗꯤ ꯑꯩꯅ ꯍꯥꯏꯕ ꯑꯦꯛꯅꯤ ꯁ꯭ꯇꯥꯔꯗꯣ ꯇꯨ ꯑꯗꯨ ꯑꯣꯏꯅ ꯂꯩꯔꯣ ꯍꯥꯏꯗꯤ ꯌꯥꯝ ꯇꯥꯡꯗꯕꯅꯦꯕ
ꯎꯝ ꯀꯌꯥ ꯄꯤꯔꯣꯀꯣ
ꯂꯥ ꯂꯨꯄꯥ ꯆꯥꯝꯃ ꯌꯧꯗꯕꯅꯦ
ꯎꯝ ꯇꯨ ꯅꯨꯃꯤꯠ ꯀꯌꯥꯗꯤ ꯁꯤꯖꯤꯟꯅꯕ꯭ꯔꯣ ꯅꯥꯇꯣꯝꯇ
ꯑꯁ ꯀꯨꯏꯔꯦꯗ ꯑꯩꯗꯤ ꯁꯤꯖꯤꯟꯅꯕ ꯊꯥ ꯑꯃꯗꯤ ꯁꯨꯗꯔꯤ
ꯎꯝ
ꯊꯥ ꯑꯃ ꯁꯨꯔꯝꯃꯅꯤꯗ ꯊꯥ ꯑꯃ ꯁꯩꯈ꯭ꯔꯦ ꯍꯣꯏ
ꯊꯥ ꯑꯃ ꯁꯨꯔꯗꯤ ꯌꯥꯏ ꯑꯩꯅ‌ ꯐꯦꯁꯋꯥꯁ ꯂꯩꯕꯗꯣ
ꯎꯝ
ꯊꯥ ꯑꯃ ꯁꯤꯖꯤꯟꯅꯥꯗꯕꯅꯦ
ꯑꯗꯨ ꯐꯦꯁ ꯋꯥꯁꯇꯒꯤꯗꯤ ꯁꯤ ꯁꯥꯄꯣꯟꯅ ꯐꯩꯌꯦ ꯍꯥꯏꯗꯤ ꯌꯥꯝ ꯀꯥꯟꯅꯕꯗꯣ ꯃꯥꯏꯗ ꯀꯥꯟꯅꯕꯁꯨ ꯄꯤꯕ ꯑꯗꯨꯒ ꯀꯨꯏꯅꯁꯨ ꯁꯤꯖꯤꯟꯅꯕꯗꯣ
ꯎꯝ
ꯑꯩꯗꯤ ꯑꯁꯤ ꯑꯗꯨꯝ ꯌꯨꯁ ꯇꯧꯔꯅꯤ ꯑꯦꯛꯅꯤ ꯁ꯭ꯇꯥꯔꯁꯦ ꯑꯩꯉꯣꯟꯗ ꯑꯗꯨꯝ ꯆꯥꯟꯅꯕꯅꯦ ꯅꯣꯏꯁꯨ ꯁꯤꯖꯤꯟꯅꯔꯣ ꯄꯤꯝꯄꯜꯁ ꯇꯤ ꯐꯖꯅ ꯐꯩꯌꯦ ꯑꯩꯒꯤꯗꯤ
ꯎꯝ
ꯍꯣꯏ ꯗꯥꯛ ꯗꯥꯛ ꯨꯄꯨꯗꯤ ꯂꯩ ꯗꯥꯛꯇꯤ ꯂꯩꯒꯅꯦꯕꯀꯣ ꯗꯥꯛꯀꯤꯅ ꯑꯃꯨꯛ ꯑꯇꯣꯞꯄ ꯌꯦꯡꯕ ꯇꯥꯔꯦꯗꯅ
ꯎꯝ
ꯑꯁꯤ ꯑꯦꯛꯅꯤꯁꯇ꯭ꯥꯔ ꯁꯥꯒꯣꯟꯗꯨ ꯂꯩꯌꯣ ꯐꯥꯔ ꯃꯥꯁꯤꯗ ꯑꯗꯨꯝ ꯐꯪꯕꯅꯦ꯫
ꯐꯥꯔꯃꯥꯁꯤꯗ ꯂꯧꯗꯕꯅꯀꯣ꯫
ꯎꯝ ꯐꯥꯔꯃꯁꯤ ꯑꯗꯨꯝ ꯑꯦꯛꯅꯤꯁꯇ꯭ꯥꯔ ꯍꯥꯏꯔꯒ ꯍꯥꯏꯗꯤ ꯁꯥꯕꯣꯟꯗꯨ ꯄꯤꯔꯛꯄꯅꯦ ꯑꯗꯨꯝ ꯂꯧꯔꯣ꯫ ꯑꯩ ꯀꯩꯅꯣꯁꯨ ꯊꯥꯕꯤꯒꯦ꯫ ꯐꯣꯇꯣꯁꯨ ꯍꯥꯏꯗꯤ ꯑꯦꯛꯅꯤꯁꯇ꯭ꯥꯔ ꯍꯥꯏꯔꯒ ꯌꯥꯝꯅꯗꯤ ꯂꯩꯕꯅꯦꯕ꯫ ꯑꯗꯣ ꯑꯩꯅ ꯌꯨꯁ ꯇꯧꯕꯗꯣ ꯍꯥꯏꯕꯤꯒꯦ ꯑꯁ ꯌꯥꯝ ꯐꯩꯌꯦ ꯑꯩ ꯃꯥꯏꯗ꯫
ꯃꯥꯏꯗꯗꯤ ꯗꯛꯇꯔ ꯌꯦꯡꯕ꯭ꯔꯥ
ꯎ ꯑꯩ ꯌꯦꯡꯉꯝꯕꯅꯦ ꯁꯤ ꯀꯩꯅꯣꯗ꯫ ꯑ ꯗꯥꯛꯇꯔ ꯑ ꯀꯩꯅꯣꯗꯣ ꯑꯁ ꯍꯣꯔꯦꯟ ꯀꯩꯅꯣꯗꯤ ꯍꯥꯏꯔꯔꯣꯏꯒꯦ꯫ ꯑꯅꯛꯄꯗ ꯂꯩꯌꯦꯕꯀꯣ ꯑꯩꯈꯣꯏ ꯂꯩꯐꯝꯒꯤ ꯑꯅꯛ ꯄ ꯑꯗꯨꯗ ꯌꯦꯡꯕꯅꯦꯕ ꯅꯨꯄꯤ ꯑꯃꯉꯣꯟꯗ ꯑꯗꯣ꯫ ꯃꯉꯣꯟꯗ ꯌꯦꯡꯕ꯫ ꯌꯥꯝ ꯐꯔꯝꯃꯦꯕ ꯑꯗꯨꯗ ꯑꯃꯨꯛꯀ ꯆꯦꯛꯀꯞ ꯆꯠꯄꯗꯣ
ꯎꯝ
ꯆꯦꯛꯀꯞ ꯆꯠꯇ꯭ꯔꯦꯕ ꯑꯩꯗꯣ ꯑꯗꯨꯒꯤ꯫ ꯑꯗꯨꯝ ꯍꯥꯏꯗꯤ ꯑꯦꯛꯅꯤ ꯁꯇ꯭ꯥꯔꯁꯦ ꯑꯩꯉꯣꯟꯗ ꯅꯨꯄꯤ ꯍꯥꯏꯗꯤ ꯑꯩꯅ ꯊꯕꯛ ꯁꯨꯕ ꯃꯐꯝꯗꯣ꯫ ꯑꯗꯨ ꯅꯨꯄꯤꯅ ꯍꯥꯏꯕꯤꯕꯅꯦꯕ꯫
ꯎꯝ
ꯑꯗꯨꯗꯒꯤ ꯑꯗꯨꯝ ꯃꯥꯅ ꯍꯥꯏꯕꯗꯒꯤ ꯁꯤꯖꯤꯟꯅꯕꯅꯦꯕ ꯑꯗꯨꯒ ꯑꯩꯉꯣꯟꯗ ꯌꯥꯝ ꯆꯥꯟꯅꯕꯗꯣ ꯑꯣꯏꯕ꯫ ꯑꯗꯨ ꯅꯣꯏꯁꯨ ꯆꯥꯟꯅꯒꯅꯤ ꯍꯥꯏꯗꯤ ꯅꯣꯏꯒꯤ ꯃꯥꯏꯁꯨ ꯑꯣꯏꯂꯤ ꯑꯣꯏꯔꯝꯒꯅꯤꯅ꯫
ꯎꯝ ꯑꯣꯏꯂꯤ ꯑꯩꯒꯤ ꯃꯥꯏꯗ ꯑꯣꯏꯂꯤꯁꯨ ꯑꯣꯏꯌꯦ ꯗꯔ꯭ꯥꯏꯁꯨ ꯑꯣꯏꯌꯦ ꯃꯤꯛꯁꯅꯦ꯫
ꯎꯝ ꯑꯗꯨ ꯑꯗꯨꯝ ꯅꯨꯡꯉꯥꯏꯕꯅꯦ ꯁꯤ ꯌꯨꯁ ꯇꯧꯕꯗ ꯑꯗꯨꯝ ꯍꯥꯏꯗꯤ ꯃꯥꯏꯗꯣ꯫ ꯑꯥ ꯇꯥꯕ ꯂꯣꯏꯕ ꯀꯥꯟꯗ ꯌꯥꯝ ꯗ꯭ꯔꯥꯏꯁꯨ ꯑꯣꯏꯗꯕ ꯑꯗꯨꯝ ꯁꯃꯨꯠ ꯑꯣꯏꯔꯒꯀꯣ ꯅꯨꯡꯉꯥꯏꯕꯅꯦ ꯃꯥꯏꯗꯣ꯫
ꯑꯩ ꯏꯅꯥꯎꯅꯨꯄꯤꯗꯣ꯫
ꯎꯝ꯫
ꯃꯥꯒꯤ ꯃꯥꯏꯗꯣ ꯐꯖꯅ ꯁꯦꯡꯈ꯭ꯔꯕꯅꯦ ꯍꯟꯗꯛꯀꯥꯟ
ꯎꯝ ꯃꯥꯗꯤ ꯀꯔꯤ
ꯃꯥ ꯌꯦꯡꯕꯅꯦ ꯃꯥꯁꯨ ꯗꯣꯛꯇꯔꯗ
ꯑꯣ ꯑꯁ ꯗꯣꯛꯇꯔꯗꯩ ꯀꯔꯝꯕ ꯗꯣꯛꯇꯔ ꯑꯣꯏꯕꯖꯠꯅꯣꯒꯣ꯫
ꯃꯃꯤꯗꯣ ꯀꯥꯎꯔꯦꯅꯦ꯫
ꯎꯝ ꯍꯣꯔꯦꯟ ꯍꯥꯏꯔꯒꯦ꯫ ꯍꯣꯔꯦꯟ ꯍꯪꯉꯒꯦ ꯁꯣꯝꯗ ꯍꯣꯏ ꯑꯩꯗꯤ ꯑꯩꯅ ꯍꯧꯖꯤꯛ ꯌꯦꯡꯅꯤꯡꯕꯗꯤꯀꯣ ꯃꯥꯏ ꯗꯥꯛ ꯂꯩꯕꯗꯣ꯫ ꯑꯗꯨ ꯗꯥꯛ ꯑꯁ ꯄꯤꯝꯄꯜꯁ ꯊꯣꯛꯄꯤꯕꯒꯤ ꯗꯥꯛ ꯌꯥꯝ ꯂꯩꯌꯦ꯫
ꯎꯝ ꯅꯪꯒꯤ ꯃꯥꯏꯗꯣ ꯒꯩꯅꯣ ꯁꯨ ꯑꯣꯏꯔꯝꯒꯅꯤ ꯎꯝ ꯎꯝ ꯀꯩꯅꯣ ꯁꯦꯟꯁꯤꯇꯤꯞꯁꯨ ꯑꯣꯏꯔꯝꯒꯅꯤ
ꯍꯣꯏ ꯑꯣꯏꯌꯦ ꯑꯣꯏꯌꯦ ꯑꯩ ꯑꯩꯉꯣꯟꯗ ꯃꯥꯏ ꯁꯦꯟꯁꯤꯇꯤꯞ ꯌꯥꯝ ꯑꯣꯏꯑꯦꯕ ꯐꯥꯎꯟꯗꯦꯁꯟꯒꯨꯝꯕ ꯇꯩꯕꯁꯨ ꯌꯥꯗ꯭ꯔꯦꯕ ꯑꯩꯗꯤ
ꯎꯝ
ꯑꯗꯨꯒ ꯅꯨꯡꯁꯥꯗ ꯌꯥꯝ ꯆꯠꯂꯁꯨ ꯉꯥꯡꯉꯒꯀꯣ ꯍꯥ ꯍꯥꯒꯠꯆꯕꯗꯣ ꯑꯗꯨꯃꯥꯏꯅ ꯑꯣꯏꯕ ꯑꯗꯨꯒꯤ ꯑꯁ ꯌꯥꯝ ꯂꯨꯑꯦꯗ ꯁꯔꯞ ꯀꯩꯅꯣ ꯁꯟꯁꯀ꯭ꯔꯤꯟꯒꯨꯝꯕꯖꯨ ꯄꯪ ꯇꯩ ꯇꯩꯕ ꯌꯥꯗ꯭ꯔꯦ ꯑꯩ ꯍꯧꯖꯤꯛ ꯇꯩꯕꯗ ꯑꯗꯨꯝ ꯗꯣꯛꯇꯔ ꯅꯨꯄꯤꯗꯨꯅ ꯏꯕꯤꯕ ꯁꯟꯁꯀ꯭ꯔꯤꯟꯗꯨ ꯑꯗꯨꯝ ꯇꯩꯕꯅꯦꯕ ꯑꯗꯨ ꯃꯃꯟ ꯌꯥꯝ ꯇꯥꯡꯉꯦꯕ ꯂꯤꯁꯤꯡ ꯑꯃ ꯌꯧꯅꯤꯡꯉꯥꯏ ꯇꯧꯋꯦꯕ ꯁꯟꯁꯀ꯭ꯔꯤꯟ
ꯎꯝ ꯌꯥꯎ
ꯑꯁ ꯑꯗꯨ ꯑꯗꯨꯒꯤꯀꯣ ꯑꯁ ꯑꯩ ꯊꯥ ꯑꯃꯃꯨꯛꯇꯤ ꯑꯩ ꯁꯟꯁꯀ꯭ꯔꯤꯟ ꯇꯩꯗꯕꯤꯗ ꯂꯩꯕꯅꯦ
ꯑꯗꯨ ꯃꯇꯨꯡꯗ ꯑꯃꯨꯛ ꯂꯩꯕꯅꯦ ꯑꯩꯗꯣ ꯊꯕꯛ ꯁꯨꯔꯁꯨ ꯄꯩꯁꯥ ꯀꯣꯟꯅꯗꯦ ꯑꯗꯨꯒꯤ ꯑꯁ ꯏꯁꯀꯤꯟ ꯀꯦꯌꯔꯁꯨ ꯇꯧꯕ ꯉꯝꯗ꯭ꯔꯦꯗ
ꯑꯗꯨꯅ ꯃꯥꯏ ꯃꯤꯠꯇ ꯂꯣꯏ ꯆꯪ ꯁꯥꯥꯗꯣ
ꯎꯝ ꯑꯗꯨꯃꯥꯏꯅ ꯆꯪꯉꯦ ꯌꯥꯝ ꯋꯥꯏꯌꯦ
ꯅꯪꯗꯣ ꯍꯟꯗꯛ ꯀꯥꯥꯡ ꯈꯔ ꯀꯥꯡꯕꯔꯣ
ꯊꯕꯛ ꯁꯨꯕꯅ ꯈꯔ ꯇꯥꯡꯂꯝꯒꯅꯤ
ꯑꯂꯥꯏ ꯀꯪꯗꯦꯗ
ꯅꯣꯏꯗꯤꯀꯣ
ꯎꯝ
ꯃꯁꯥꯒꯤ ꯅꯪꯒꯤ ꯏꯁꯀꯤꯟꯗꯨꯅ ꯅꯣꯏꯕꯅꯦ ꯌꯥꯝ ꯆꯥꯕꯖꯨ ꯌꯥꯝ ꯆꯥ ꯑꯗꯨꯗ ꯅꯣꯏꯗꯤ
ꯑꯗꯨꯃꯥꯏ ꯑꯣꯏꯕ ꯃꯥꯜꯂꯦ
ꯎꯝ ꯅꯣꯏ ꯏꯁꯀꯤꯟꯗꯨꯅꯦꯕ ꯆꯥꯗꯣ ꯌꯥꯝ ꯆꯥꯗ꯭ꯔꯒ ꯑꯗꯨꯝ ꯅꯣꯏꯕꯗꯧ ꯊꯕꯛꯁꯨ ꯑꯗꯨꯝ ꯆꯠꯂꯦꯅ ꯅꯣꯏꯗꯤ
ꯎꯝ
ꯅꯣꯏꯒꯤ ꯏꯁꯀꯤꯗꯨꯅꯦꯕ ꯅꯣꯏ ꯌꯥꯝ ꯀꯩꯁꯨ ꯇꯧꯔꯁꯨ ꯎꯝ ꯑꯗꯨꯅꯤ ꯊꯕꯛꯁꯨ ꯁꯨꯕ ꯅꯣꯏꯗꯤ
ꯑꯗꯨꯅꯦ ꯑꯗꯨꯃꯥꯏ ꯑꯣꯏꯔꯁꯨ ꯀꯪꯗꯦꯕ
ꯏꯃ ꯍꯧꯌꯤꯛ ꯑꯩꯒꯤ ꯏꯃꯥꯗꯨꯁꯨ ꯍꯧꯖꯤꯛ ꯅꯣꯏꯕꯗꯣ ꯆꯥꯛ ꯌꯥꯝ ꯆꯥꯗꯦ ꯃꯥ ꯃꯥ ꯊꯕꯛ ꯌꯥꯝ ꯀꯟꯕꯅꯦ ꯌꯨꯝꯒꯤ ꯊꯕꯛ ꯃꯅꯤꯡꯒꯨꯝꯕ ꯁꯦꯡꯕ ꯈꯣꯠꯄ ꯊꯕꯛ ꯑꯗꯨꯝ ꯅꯨꯡꯇꯤꯒꯤ ꯇꯧꯔꯁꯨ ꯀꯪꯗꯦ ꯃꯥꯁꯨ ꯑꯗꯨꯝ ꯅꯣꯏꯔꯒ ꯂꯩ
ꯅꯣꯏ ꯑꯗꯨ ꯅꯣꯏꯒꯤ ꯖꯤꯟ ꯑꯣꯏꯔꯝꯒꯅꯦꯕ
ꯑꯣꯏꯒꯅꯤ ꯗꯝ ꯑꯩꯗꯤ ꯀꯪꯉꯣ ꯌꯥꯗꯦꯗ ꯑꯩ ꯑꯦꯛꯁꯔꯁꯥꯏꯖꯁꯨ ꯃꯔꯛ ꯃꯇꯝ ꯈꯔꯗꯤ ꯇꯧꯔꯕꯅꯤ ꯑꯗꯨ ꯑꯣꯏꯔꯁꯨ ꯇꯧꯔꯒꯁꯨ ꯀꯣ ꯑꯁ ꯍꯦꯟꯅ ꯋꯥꯕ ꯍꯦꯟꯅ ꯋꯥꯔꯒ ꯑꯃꯨꯛꯀ ꯍꯦꯟꯅ ꯑꯃꯨꯛꯀ ꯆꯥꯛꯀꯨꯝꯕ ꯆꯥ ꯆꯥꯕꯅꯤꯅ ꯀꯣ ꯋꯥꯔꯗꯤ ꯆꯥꯛ ꯆꯥꯏꯗꯅ ꯑꯗꯨꯒꯤ ꯍꯦꯟꯅ ꯅꯣꯏꯈꯠꯂꯦꯕ ꯑꯗꯨꯒꯤ ꯑꯦꯛꯁꯔꯁꯥꯏꯁꯁꯨ ꯇꯧꯗꯦ ꯀꯩꯁꯨ ꯇꯧꯗ꯭ꯔꯦ ꯑꯗꯨꯝ ꯊꯕꯛ ꯆꯠꯂꯒ ꯂꯩꯔꯦ
ꯃꯤꯗꯤ ꯊꯕꯛ ꯑꯗꯨꯝ ꯆꯠ ꯅꯨꯇꯤꯒꯤ ꯆꯠꯂꯗꯤ ꯋꯥꯔꯗꯤ ꯑꯗꯨꯝ ꯃꯁꯥꯁꯦ ꯈꯔ ꯀꯪꯕꯅꯤ
ꯎꯝ ꯈꯪꯗꯦꯗ ꯑꯩꯗꯤ ꯀꯪꯉꯦ ꯍꯥꯏꯕ ꯂꯩꯇꯦꯗ ꯃꯍꯧꯁꯥꯒꯤ ꯃꯍꯧꯁꯥ ꯑꯗꯨꯝ ꯂꯩꯌꯦꯗ꯫ ꯅꯣꯏꯗꯤ ꯆꯥꯛ ꯆꯥꯔꯕꯅꯤꯅ ꯅꯨꯡꯉꯥꯏꯔꯦꯅꯦ꯫
ꯑꯩꯈꯣꯏꯁꯨ ꯖꯦꯁꯤ ꯋꯥꯔꯤ ꯁꯥꯕ ꯂꯣꯏꯔꯗꯤ ꯆꯥꯛ ꯆꯥꯔꯒꯦ꯫ ꯑꯗꯨꯒ ꯑꯃꯨꯛ ꯑꯩ ꯅꯉꯣꯟꯗ ꯍꯥꯏꯔꯛꯀꯦ꯫
ꯎꯝ
ꯄꯨꯡꯁꯨ ꯇꯔꯦꯗꯨ꯫ ꯈꯪꯗꯦꯗ ꯆꯥꯛꯁꯨꯀꯣ ꯆꯥꯛ ꯍꯦꯟꯖꯥꯡꯁꯨ ꯁꯝꯃꯔꯅꯤꯅꯀꯣ ꯍꯥꯎꯇꯦꯅꯦ꯫
ꯑꯗꯨꯅꯦ꯫
ꯃꯤ ꯑꯗꯨ ꯃꯤ ꯌꯥꯝ ꯑꯃꯗꯤ ꯈꯔ ꯍꯥꯎꯕꯅꯤ ꯑꯩꯈꯣꯏꯗꯤ ꯑꯅꯤ ꯈꯛꯇ ꯂꯩꯔꯤꯅꯤ ꯍꯥꯎꯗꯦ
ꯅꯅꯥꯎ ꯅꯨꯄꯥꯗꯣ ꯍꯧꯖꯤꯛ ꯀꯩꯅꯣ ꯀ꯭ꯂꯥꯁ ꯀꯌꯥ ꯇꯝꯕ꯭ꯔꯣ?
ꯃꯥ ꯀꯣꯂꯦꯁ ꯀꯥꯏꯕꯅꯤ꯫
ꯑꯣ ꯑꯁ ꯑꯉꯥꯡꯁꯤꯡꯁꯦ ꯑꯉꯥꯡ ꯅꯠꯇ꯭ꯔꯦꯅꯦꯀꯣ꯫
ꯑꯉꯥꯡ ꯅꯠꯇ꯭ꯔꯦ꯫ ꯑꯥ ꯌꯧꯈ꯭ꯔꯥꯕꯅꯥꯅꯦ꯫
ꯑꯥ ꯂꯣꯏꯅ ꯌꯧꯈ꯭ꯔꯦꯕꯣ꯫
ꯑꯩꯈꯣꯏ ꯀ ꯌꯧꯗꯧꯔꯦ꯫
ꯎꯝ ꯑꯗꯨꯅꯦ ꯃꯣꯏꯁꯨ ꯀꯣꯂꯦꯖ ꯀꯥꯔꯦꯅꯦ ꯍꯧꯖꯤꯛꯇꯤ꯫
ꯀꯣꯂꯦꯁ ꯀꯔꯗꯤ ꯑꯍꯟ ꯑꯗꯨꯝ ꯁꯥꯔꯅꯤ꯫
ꯎꯄꯥꯏ ꯂꯩꯇꯦ ꯑꯗꯨꯗꯤ ꯇꯨꯋꯦꯜꯐ ꯈꯛꯇ ꯉꯥꯏꯔꯤꯗ꯫ ꯅꯦꯛꯁ ꯌꯔꯗꯣ ꯊꯥꯅꯤ ꯉꯥꯏꯅꯦ꯫
ꯑꯗꯨꯅꯦ ꯑꯗꯨ ꯂꯣꯏꯔꯗꯤ ꯀꯣꯂꯦꯁ ꯀꯥꯔꯗꯤ ꯑꯗꯣ꯫ ꯃꯣꯏꯁꯨ ꯑꯍꯟ ꯁꯔꯛꯑꯅꯤ ꯎꯝ꯫ ꯑꯉꯥꯡ ꯈꯩꯅ ꯂꯣꯏꯅ ꯄꯈꯪ ꯁꯥꯔꯦ
ꯑꯗꯨꯅꯦ ꯍꯧꯖꯤꯛ ꯖꯨꯅꯤꯌꯔ ꯍꯥꯏꯕꯁꯤꯡꯁꯦ ꯂꯣꯏꯅ ꯄꯥꯈꯪ ꯐꯥꯔꯗꯕꯅꯤ꯫ ꯖꯨꯅꯤꯌꯔ ꯂꯩꯇ꯭ꯔꯦ ꯖꯨꯅꯤꯌꯔ ꯍꯥꯏꯕꯕꯨ ꯑꯃ ꯍꯧꯖꯤꯛ ꯏꯟꯈꯠꯂꯛꯄ ꯑꯉꯥꯡꯁꯦ ꯑꯃ ꯑꯣꯏꯔꯅꯤ꯫ ꯅꯣꯏꯒꯤ ꯅꯅꯥꯎ ꯅꯨꯄꯥꯒꯨꯝꯕ ꯂꯦꯡꯒꯥꯗ ꯑꯗꯨꯝ ꯑꯍꯟ ꯑꯣꯏꯔꯛꯑꯅꯤꯕ꯫ ꯃꯣꯏꯗ ꯁꯤꯅꯤꯌꯔ ꯇꯥꯔꯅꯤꯕ ꯑꯃꯨꯛꯀ꯫
ꯎꯝ ꯍꯥꯏꯗꯤ ꯁꯤꯅꯤꯌꯥꯔꯗꯒꯤ ꯁꯤꯅꯤꯌꯥꯔ ꯑꯣꯏꯔꯦꯕ꯫
ꯑꯗꯨꯅꯦ ꯑꯩꯈꯣꯏꯗꯤ ꯑꯗꯨꯝ ꯀꯔꯤ ꯇꯥꯒꯦꯔꯥ ꯈꯪꯗꯦ ꯁꯤꯕꯤꯀꯦꯔꯥ꯫ ꯀꯔꯤꯅꯣꯃ ꯇꯥꯔꯅꯤ ꯑꯩꯈꯣꯏꯅ꯫